ꯍꯜꯂꯣ ꯌꯥꯔꯕꯣ ꯑ ꯍꯣꯔꯦꯟꯗꯩꯩꯗꯤ ꯈꯔ ꯅꯨꯡꯉꯥꯏꯔꯅꯤ ꯑꯩꯒꯤ ꯁꯤꯁꯦ ꯇꯥꯗꯕꯁꯦ
ꯎꯣꯏꯒꯤ ꯑꯃ ꯅꯀꯣꯡꯗ ꯊꯤꯟꯖꯅꯕ ꯑꯗꯨꯗꯣ ꯂꯩꯔꯛꯑꯣ ꯍꯥꯏꯈ꯭ꯔꯦ ꯑꯩꯅ
ꯑꯗꯨ ꯊꯤꯟꯖꯜꯂꯒ ꯇꯧ ꯌꯥꯗꯦ ꯍꯥꯏꯕ꯭ꯔ ꯀꯩꯅꯣꯝ ꯍꯥꯏꯕꯅꯦ
ꯌꯥꯏꯌꯦ ꯅꯪꯒꯤ ꯅꯃꯥꯟꯕꯤ ꯑꯋꯥꯡꯕꯤꯗꯣ ꯑꯗꯨ ꯇꯧꯋꯦ ꯎꯝ ꯎꯝ
ꯎꯝ
ꯁꯤꯁꯨꯦ ꯌꯥꯝ ꯇꯥꯟꯅꯗꯦ ꯍꯥꯏꯕ ꯍꯥꯏꯗꯤ ꯄꯤꯛꯅ ꯇꯥꯏꯌꯦꯕ ꯉ ꯁꯤꯗꯤ
ꯎꯝ ꯅꯪ ꯀꯩꯅꯣ ꯑꯩ ꯑꯋꯥꯡꯕꯤꯗꯨꯒ ꯋꯥꯔꯤ ꯁꯥꯟꯅꯔꯕꯣ
ꯉꯔꯥꯡ ꯁꯥꯟꯅꯈ꯭ꯔꯦ
ꯑꯗꯨꯅꯣꯅꯣ ꯃ ꯆꯧꯛꯑꯗꯤ ꯃꯆꯥꯁꯨꯕꯄꯤꯈ꯭ꯔꯦ ꯌꯥꯝ ꯂ
ꯑꯩ ꯉꯁꯤ ꯑꯩꯈꯣꯏ ꯃꯍꯩꯁꯪꯗ ꯆꯠꯇꯣꯏꯅꯦ ꯂꯧꯊꯣꯛꯄ ꯉꯁꯥꯏ ꯊꯥꯔꯛꯄꯗꯣ ꯑꯣꯖꯥꯅ
ꯑꯦ
ꯑ
ꯂꯧ ꯂꯥꯛꯄ ꯌꯥꯔꯦ ꯍꯥꯏꯔꯝꯗꯧꯗꯥꯏꯅ
ꯑꯧ ꯑꯗꯨꯒ ꯑꯃꯗꯨꯗꯩ ꯑꯩꯁꯨ ꯂꯧꯗꯣꯏꯕ ꯎꯝꯅꯤꯗꯨꯅ ꯊꯔꯒꯦ
ꯑꯩ ꯂꯥꯛꯑꯒ ꯑꯣꯏꯅ ꯂꯧꯊꯣꯛꯑꯒꯦ
ꯑꯥꯎ ꯊꯥꯖꯤꯜꯂꯝꯃꯅꯤ ꯑꯩꯈꯣꯏꯒꯤ ꯃꯀꯣꯛꯀꯤ ꯁꯣꯏ ꯆꯪꯉꯤꯗꯅ ꯑꯗꯨꯒꯤ ꯑꯗ ꯇꯧꯔꯝꯃꯒꯦ ꯇꯧꯅꯦ
ꯌꯥꯏꯌꯦ ꯑꯗꯨꯁꯨ ꯐꯖꯜꯂꯣ ꯀꯌꯥꯝ ꯀꯨꯏ ꯍꯥꯏꯒꯦ
ꯈꯣꯡꯗꯤꯌꯦ ꯀꯩꯅꯣꯗ ꯑꯃꯨꯛ ꯆꯠꯇꯣꯏꯅꯦ ꯍꯥꯏꯕꯣ ꯀꯩꯅꯣꯝ ꯍꯥꯏꯌꯦ ꯁꯣꯝꯗ ꯑꯃꯨꯛ ꯂꯥꯛ ꯅꯤ ꯑꯒ ꯀ ꯑꯦꯕꯨꯛ ꯇ ꯎꯝ ꯑꯗꯨꯗꯨꯗꯥ
ꯎꯝ ꯋꯥꯔꯗꯦꯟꯒꯤ ꯁꯥꯏ ꯃꯃꯥꯡꯗ ꯊꯝꯅꯔꯝꯃꯤꯗꯨꯗꯤ ꯃꯣꯏ ꯍꯥꯏꯗꯤ ꯃꯃꯥꯡ ꯂꯣꯏꯈꯤꯕ ꯀꯥꯡꯕꯨꯅ
ꯑꯁ ꯑꯗꯨꯔꯤ ꯈꯣ ꯌꯥꯝꯅ ꯆꯪꯗꯣꯔꯤꯀꯣ ꯎꯝ
ꯊꯖꯂꯣ ꯑꯩꯒꯤꯗꯤ ꯃꯃꯥꯡꯒꯤ ꯀꯩꯅꯣ ꯑꯦꯠꯃꯤꯁꯟ ꯄꯩꯁꯥ ꯊꯤꯗꯕꯅꯤꯅ ꯑꯗꯨ ꯊꯤꯗꯣꯛꯇ꯭ꯔꯗꯤ ꯂꯧꯊꯣꯛꯄ ꯌꯥꯔꯣꯏ
ꯑꯗꯨꯒꯤ ꯈꯔ ꯆꯠꯀꯦ ꯇꯧꯕꯅꯦ ꯉꯁꯤꯁꯦ
ꯎꯝ
ꯑ ꯑꯗꯨꯒ ꯆꯥꯛꯇꯨꯁꯨ ꯃꯄꯥꯟꯗ ꯆꯥꯔꯨꯒꯦ ꯇꯧꯕꯅꯦꯕ ꯑꯩ ꯉꯁꯥꯏꯔꯤ ꯆꯥꯛꯁꯨ ꯂꯧꯍꯧꯗꯦ ꯊꯣꯛ ꯇꯥꯕꯅꯦ
ꯎꯝ
ꯍꯧꯖꯤꯛ ꯂꯧꯕꯗꯨ ꯎꯝ ꯆꯀꯥꯗ ꯉꯥꯏ ꯑꯗꯨ ꯑ ꯏꯪꯗ ꯏꯪꯉꯦ ꯆꯖꯤꯛꯇꯨ ꯊꯒꯥꯗꯨꯅꯦ ꯆꯥꯐꯝꯨꯝ ꯈꯪꯉꯔꯣꯏꯗꯕ
ꯈꯥꯎꯑꯣꯅ ꯈꯥꯎ ꯇ ꯆꯈ ꯊꯗ
ꯑꯗꯨꯅꯦ ꯍꯣꯏ ꯃꯄꯥꯟꯗ ꯑꯣꯏꯅ ꯆꯠꯂꯒ ꯆꯥꯔꯨꯔꯒꯦ ꯇꯧꯕ ꯃꯣꯏꯒꯤ ꯆꯦ ꯆꯥꯡꯗꯨꯁꯨ ꯊꯥꯖꯜꯂꯣꯏ ꯍ ꯀꯩꯅꯣ ꯑꯗꯨꯒꯤꯗꯨꯗꯤ ꯍꯌꯦꯌꯦꯡ ꯐꯥꯎꯋꯦ ꯍꯥꯏꯕ ꯍꯦꯡꯗꯤ ꯂꯥꯛꯑꯅꯤꯌꯦ ꯃꯥ ꯉꯁꯤ ꯃꯣꯏꯒꯤ ꯃꯣꯏ ꯍꯥꯟꯅ ꯁ꯭ꯀꯨꯜꯗꯒꯤ ꯁꯥꯏꯟ ꯑꯃ ꯂꯧꯒꯗꯕꯅꯦ ꯍꯥꯏꯕꯅꯦꯕ
ꯀꯩ ꯀꯌꯥ
ꯃꯥꯒꯤꯁꯨ ꯆꯦ ꯆꯥꯡ ꯇꯥꯟꯊꯣꯛꯄꯩꯅꯦ ꯍꯥꯏꯌꯦ ꯐꯖꯅꯗꯤ ꯍꯥꯏꯔꯇꯦ ꯑꯣ ꯀꯩꯅꯣꯒꯤ ꯃꯁꯥ ꯃꯁꯥꯒꯤ ꯎꯝ ꯑꯗꯨꯗ ꯃꯣꯏꯒꯤ ꯑꯗꯨꯒꯤ ꯃꯀꯣꯛꯇꯣ ꯉꯁꯤ ꯂꯥꯛꯑꯔꯣꯏꯅ ꯍꯥꯏꯔꯛꯄ ꯎ ꯑꯗꯨꯅ ꯍꯌꯦꯡ ꯂꯑꯒꯦ
ꯑꯗꯨꯁꯨ ꯑꯗꯨꯗꯣꯝꯇ ꯊꯥꯍꯜꯂꯛꯀꯦ ꯃꯉꯣꯟꯗ ꯑꯩꯁꯨ ꯂꯧꯊꯣꯛꯑꯒ ꯂꯥꯛꯄ ꯃꯗꯃ ꯊꯥꯖꯤꯜꯂꯝꯕꯅꯤ
ꯑꯣ ꯑ ꯅꯣꯏꯒꯤ ꯍꯥꯟꯅꯒꯤ ꯂꯧꯊꯣꯛꯇ꯭ꯔꯤ ꯍꯥꯏꯅꯦ
ꯎ
ꯍꯜꯂꯣ ꯍꯥꯟꯅꯒꯤ ꯂꯧꯊꯣꯛꯇ꯭ꯔꯤ ꯍꯥꯏꯕꯅꯣ
ꯑꯩꯁꯨ ꯍꯥꯟꯅꯩ ꯂꯧꯊꯣꯛꯇ꯭ꯔꯤꯌꯦ
ꯑꯣ ꯑꯣꯈꯣꯏꯅꯄꯥ ꯑꯣꯏ ꯒꯤꯁꯨ ꯉꯔꯥꯡ ꯀꯨꯏꯗ꯭ꯔꯤꯕ ꯀꯥꯟꯗ ꯃꯥꯁꯨ ꯆꯠꯂꯨꯕꯅꯦ ꯃꯣꯏ ꯍꯥꯟꯅꯒꯤ ꯃꯍꯩꯁꯪꯗꯨ ꯀꯣ ꯎ ꯑꯗꯨꯝꯒꯤ ꯇꯧꯕꯒꯤ
ꯎꯝ
ꯑ ꯍꯥꯏꯦ ꯈꯔꯣ ꯍꯥꯏꯗꯤ ꯑꯣꯟꯂꯥꯏꯟꯗ ꯐꯪꯕꯅꯦꯕ ꯑꯗꯨꯒꯤꯗꯣ ꯂꯧꯊꯣꯛꯄꯩꯗꯣ
ꯑꯗꯨꯗꯨꯒ ꯂꯧꯊꯣꯛꯀꯦ ꯍꯥꯏꯔꯦꯅ
ꯎꯝ ꯑꯗꯨꯒ ꯁꯤꯗ ꯑꯃꯨꯛ ꯂꯥꯛꯇꯣꯏ ꯑꯝ ꯑꯩꯈꯣꯏ ꯅꯍꯥꯟ ꯊꯥꯔꯛꯑꯣꯅ ꯃꯣꯏꯅ ꯄꯣꯁꯇ ꯊꯥꯔꯛꯑꯣꯅ ꯊꯥꯈ꯭ꯔꯦꯕ ꯑꯗꯨ ꯃꯣꯏꯅ ꯑꯃꯨꯛ ꯍꯜꯂꯛꯄꯁꯦ ꯀꯃꯥꯏꯅ ꯍꯜꯂꯛꯇꯣꯏꯅꯣ ꯈꯪꯗꯦ ꯄꯩꯁꯥꯅꯅꯨꯡ ꯁꯥꯗꯣ ꯄꯩꯁꯥꯨ ꯁꯥꯗ ꯊꯥꯔꯒ ꯄꯩꯁꯥ ꯅꯨꯡꯁꯥ ꯊꯥꯕꯒꯤ ꯆꯦ ꯆꯥꯡꯗꯣ ꯆꯤꯡꯊꯣꯛꯑꯒ ꯑꯃꯨꯛ ꯃꯣꯏꯗ ꯊꯥꯒꯤꯈꯤꯕꯅꯦꯕ
ꯎꯝ
ꯑꯩꯈꯣꯏꯗꯤ ꯂꯨꯄꯥ ꯆꯥꯇ꯭ꯔꯨꯛ ꯆꯪꯉꯦ ꯑ ꯂꯧꯊꯅ ꯑꯗꯨꯔꯗꯤ ꯈꯪꯅꯕ ꯑꯃ ꯂꯩꯔꯗꯤꯀꯣ ꯌꯥꯝ ꯊꯨꯏ ꯍꯥꯏꯕꯅꯦ
ꯈꯪꯅꯕꯗꯣ ꯐꯅ ꯂꯩꯔꯑꯁꯨ ꯈꯪꯗꯦ ꯁꯤꯤꯗ ꯃꯣꯏ ꯂꯧꯊꯣꯛꯄꯗꯣ ꯈꯔ ꯈꯔ ꯁꯣꯅꯃꯜ
ꯑꯩꯈꯣꯏ ꯇꯥꯃꯣ ꯈꯣꯏꯒꯤꯗꯤꯀꯣ ꯃꯣꯏ ꯈꯪꯅꯕ ꯂꯩꯕꯒꯤ ꯃꯥꯗꯤ ꯅꯨꯃꯤꯠꯇꯨꯗ ꯑꯗꯨꯝ ꯄꯤꯔꯛꯑꯦꯗꯅ ꯑꯗꯨꯨꯒꯣꯁꯤꯔ ꯊꯥꯖꯅꯤ ꯈ꯭ꯔꯕ ꯄꯤꯔꯛꯑꯒ ꯁꯤꯗ ꯁꯤꯒꯤꯗꯣ ꯑꯩꯈꯣꯏꯒꯤꯗꯣ ꯁꯤꯗ ꯊꯥꯖꯤꯟꯈ꯭ꯔꯦꯕ ꯑꯥꯗꯒꯤ ꯂꯧꯊꯣꯔꯛꯄꯗꯨꯒ ꯁꯤꯒꯤ ꯊꯥꯖꯤꯟꯕꯗꯣ ꯁꯤꯒꯤꯅ ꯃꯣꯏꯒꯤ ꯑꯩꯈꯣꯏꯒꯤ ꯗꯦ ꯀꯗꯥꯕ ꯀꯥꯕꯨꯕꯨꯖꯤ ꯏꯗꯣ
ꯀꯥꯏꯦ ꯄꯗꯨꯋꯥꯗꯦ
ꯑ ꯃꯤꯈꯜ
ꯑꯣ
ꯃꯣꯏꯅ ꯇꯧꯔꯒ ꯆꯦꯜꯍꯧꯔꯦ ꯍꯥꯏꯌꯦ
ꯑꯗꯨꯗꯤ ꯍꯪꯇꯥꯔꯦꯗꯅ
ꯎꯝ
ꯇꯟꯕꯨ ꯇꯜꯂꯦ ꯑꯗꯨꯒꯤ ꯆꯦꯟꯊꯣꯛ ꯆꯦꯟꯁꯤꯟꯗꯨꯅ ꯍꯦꯟ ꯇꯜꯂꯦ ꯍꯥꯏꯕ
ꯑꯁ ꯑꯗꯨ ꯅꯨꯃꯤꯠꯇꯨ ꯃꯥꯁꯨ ꯄꯨꯔꯥ ꯑꯗꯨ ꯅꯨꯃꯤꯠꯇꯨꯃ ꯃꯇꯝ ꯃꯥꯡꯉꯤꯅꯦ ꯑꯗꯨꯒꯤ ꯊꯕꯛꯇ
ꯃꯥꯡꯒꯕꯅꯤꯕ
ꯀꯩ ꯏꯟꯖꯥꯡ ꯊꯣꯡꯉꯒꯦ
ꯆꯦꯡꯒꯨꯝ
ꯆꯦꯡꯒꯨꯝ ꯆꯦꯡꯒꯨꯝꯁꯦ ꯀꯃꯥꯏ ꯊꯣꯡꯒꯦ
ꯆꯦꯡꯒꯨꯝꯂꯣ ꯑꯗꯨꯝ ꯃꯆꯥ ꯃꯆꯥ ꯁꯦꯠꯂꯒ ꯊꯥꯎꯗꯣ ꯉꯥꯏꯍꯥꯛ ꯉꯊꯣꯛ ꯑꯥ ꯃꯍꯤ ꯍꯥꯞ ꯑꯗꯨꯃꯥꯏꯅ ꯑꯂꯨ ꯀꯩꯀꯥ ꯇꯧꯔ ꯊꯣꯡꯉꯦ ꯈꯥꯃꯦꯟ ꯑꯁꯤꯟꯕ ꯍꯥꯞꯄ
ꯑꫭ ꯆꯥꯗ꯭ꯔꯤꯌꯦ ꯑꯩꯈꯣꯏꯗꯤ ꯀꯥꯡꯉꯧꯕꯕꯨꯗꯤ ꯑꯗꯨꯝ ꯆꯥꯏ ꯣ ꯅ ꯀꯨꯞꯄꯤꯤꯒ ꯎ
ꯀꯥꯡꯍꯧ ꯑꯗꯨꯃꯥꯏꯅ ꯉꯧꯔꯤꯦꯗꯅ ꯑꯗꯨꯒ ꯑꯂꯨꯗꯣ ꯈꯔ ꯀꯨꯞꯅ ꯆꯠꯂꯒ ꯑꯗꯨꯝ ꯃꯍꯤ ꯍꯥꯞꯕꯒ ꯍꯥꯎꯋꯦ ꯃꯍꯤꯗꯣ
ꯊꯣꯡꯉꯨꯅꯗꯤ ꯎꯗ ꯁꯥ
ꯇꯁꯨ ꯅꯕꯅꯨ
ꯑꯩꯈꯣꯏꯗꯤ ꯍꯋꯥꯏ ꯄꯤꯔꯝꯅꯤ ꯂꯧꯗ꯭ꯔꯦ ꯑꯩ ꯀꯀꯥꯒꯤꯔ ꯊꯥꯗꯣ ꯆꯥꯗꯕ ꯀꯨꯏꯔ ꯌꯥꯝ ꯆꯥꯅꯤꯡꯉꯛꯏꯦ ꯍ ꯊꯥꯎꯅꯤꯅꯦ ꯂꯕꯦ ꯑ ꯆꯛꯟ ꯐ꯭ꯔꯥꯏ ꯊꯥꯗ ꯑꯗꯨꯝ ꯈꯪꯗꯦ ꯃꯥꯏꯗꯣ ꯂꯥꯏꯆꯨꯔꯕ ꯀꯩꯅꯣꯝ ꯇꯧꯔꯑꯦ ꯎꯝ ꯆꯜꯩ
ꯃꯥꯏꯗꯣ ꯃꯤ ꯌꯥꯝꯗ꯭ꯔꯕꯨꯗꯤ ꯐꯖꯅ ꯇꯧꯕꯅꯦꯕ ꯑꯃꯃꯨꯛ ꯌꯥꯝꯉꯛꯄꯗ ꯑꯃꯨꯃꯨꯛ ꯀꯩꯅꯣꯝ ꯇꯧꯔꯛꯄ ꯌꯥꯎꯔꯛꯑꯦꯕ
ꯑ ꯑꯗꯨꯗꯨꯃꯗꯤ ꯑꯗꯨꯝ ꯀꯨꯏꯅꯉꯥꯏꯅꯤ ꯃꯤ ꯃꯌꯥꯝ ꯑꯌꯥꯝꯕ ꯂꯥꯛꯄꯁꯦ ꯑ ꯑꯗꯨꯒꯤꯗꯃꯛꯇ ꯑꯣꯏꯅ ꯂꯥꯛꯄ ꯑꯣꯏꯅ ꯇꯧꯋꯦ ꯑꯩꯈꯣꯏꯁꯨ ꯑꯗꯨꯒꯤꯗꯃꯛꯇ ꯍꯦꯛꯇ ꯆꯠꯂꯅꯦ ꯑꯇꯩꯗꯤ ꯑꯩ ꯀꯩꯁꯨ ꯃꯥꯏꯗꯤ ꯑꯩ ꯆꯥꯅꯤꯡꯗꯦꯕ
ꯑꯗꯨ ꯃꯣꯏ ꯑꯗꯨꯝ ꯁꯠꯅꯤꯗ
ꯊꯕꯛ ꯐꯪꯉꯧꯗ꯭ꯔꯗꯤ ꯍꯣꯇꯦꯜ ꯑꯃ ꯍꯥꯡꯉ ꯂꯩꯔꯅꯤ ꯑꯩꯁꯨ ꯎ ꯎꯝ
ꯑꯗꯨ ꯑꯗꯨ ꯅꯗꯤ ꯄꯥꯏ
ꯌꯦꯟ ꯀꯛꯐꯝ ꯑꯃ ꯍꯥꯡꯕ ꯌꯥꯝ ꯁꯤꯠꯇꯧ ꯃꯥꯜꯂꯦ
ꯑꯥ ꯑꯩꯁꯨ ꯑꯗꯨ ꯈꯜꯂꯤꯅꯦ
ꯃꯄꯥꯟꯗ ꯆꯠꯆ ꯂꯩꯇꯩꯩ ꯃꯌꯥꯝꯁꯤ ꯃꯅꯨꯡꯗ ꯑꯃꯨ ꯍꯥꯡꯖꯂꯁꯪ
ꯃꯅꯨꯡꯗ ꯑꯣꯏꯅ ꯌꯥꯗꯕ꯭ꯔꯥ ꯈꯪꯗꯦ ꯑꯗꯨꯒꯤ
ꯃꯣꯏꯅ ꯃꯣꯠꯁꯟꯅꯤ ꯈꯣꯠꯅꯤ ꯍꯥꯏꯕ ꯑꯣꯏꯔꯝꯒꯅꯤ
ꯎꯝ ꯅꯣꯏ ꯎꯝ ꯃꯄꯜꯂꯣꯝꯗꯒꯤ ꯁꯤꯗ ꯆꯪꯉꯧ ꯇꯧ ꯃꯤ ꯂꯩꯇ꯭ꯔꯣ
ꯑꯅꯧꯕ
ꯎꯝ ꯍꯥꯏꯗꯤ ꯁꯤꯗ ꯃꯌꯨꯝꯗꯒ ꯊꯣꯛꯂꯛꯇꯧꯕ ꯑꯩ ꯁꯥꯏꯅꯊꯜ ꯂꯣꯏꯔꯒ ꯑꯝꯇ ꯆꯦꯟꯒꯦ ꯇꯧꯕꯅꯦ ꯁꯤꯗꯩꯁꯤꯗ ꯄꯣꯠꯇꯣ ꯑꯝꯇ ꯂꯥꯛꯇ꯭ꯔꯦ ꯄꯩꯁꯥꯅ ꯑꯃꯨꯛ ꯇꯥꯡꯉꯦ ꯗꯨꯀꯥꯟꯗꯩ ꯂꯩꯔꯒꯅꯣ ꯐꯪꯁꯨ ꯐꯪꯗꯦꯕ
ꯑꯁ ꯃꯄꯥꯟ ꯑꯃ ꯂꯩꯕ ꯏꯃꯥꯗꯤ ꯀꯦꯁꯤꯁꯨ ꯋꯥꯔꯤꯒ ꯑꯝꯇ ꯐꯖꯔ ꯏ ꯊꯤꯉ ꯆꯅꯗꯦ ꯊꯣꯛꯂꯛꯏ ꯊꯣꯛꯂꯛꯇꯦ ꯍꯥꯏꯒꯃꯤꯅ ꯗꯗ
ꯀꯌꯥ ꯇꯥꯔꯦ ꯂꯥꯛꯒ ꯀꯁ ꯕꯣꯏ ꯆꯠ ꯈꯔꯦ ꯍꯥꯕ
ꯀꯩꯅꯣ ꯁꯤꯗꯤꯩ ꯗꯨꯀꯥꯟꯒꯨꯝꯕꯗꯗꯤ ꯌꯥꯎꯗꯕ꯭ꯔꯣ
ꯎꯝ ꯌꯥꯎꯗꯦ ꯑꯗꯨꯒꯅꯦ ꯑꯇꯣꯞꯄ ꯌꯥꯎꯔꯦ ꯍꯥꯏꯔꯁꯨ ꯄꯩꯁꯥꯗꯣ ꯑꯣ ꯑꯗꯨꯃꯥꯏꯅ ꯆꯦꯟꯕꯒ ꯀꯩꯅꯣ ꯇꯧꯕꯒ ꯂꯨꯄꯥ ꯆꯥꯝꯃꯉꯥꯃꯨꯛ ꯈꯦꯠꯅꯩ ꯍꯥꯏꯕ ꯑꯗꯨꯗꯤ ꯂꯨꯄꯥ ꯆꯥꯝꯃ ꯆꯅꯤ ꯍꯧꯖꯤꯗꯤ ꯐꯔꯦ ꯆꯥꯝꯃꯉꯥ ꯈꯦꯠꯅꯔꯦꯀꯣ ꯃꯨꯣꯏ ꯍꯥꯏꯕ
ꯁꯦꯝꯃꯤ ꯆꯦꯟꯕꯅ ꯐꯕꯅꯤ ꯐꯤꯔꯣꯜ ꯑꯣꯏꯔꯁꯨ
ꯏ
ꯐꯤꯔꯣꯜ ꯑꯣꯏꯔꯁꯨ ꯍꯧꯖꯤꯛꯇꯤ ꯑꯗꯨꯝ ꯆꯦꯟꯕꯅ ꯐꯔꯦ ꯑꯁꯦꯡꯕꯗ ꯂꯩꯕꯁꯦ ꯌꯥꯝꯅ ꯇꯥꯡꯉꯦ
ꯇꯥꯡꯉꯦ ꯑꯗꯨꯗꯒꯤ
ꯎ
ꯁꯥ ꯑꯄꯤꯛꯄ ꯑꯆꯧꯕꯗꯨꯁꯨ ꯀꯌꯥ ꯐꯪꯗꯕ ꯌꯥꯎꯋꯦꯕ ꯗꯨꯀꯥꯟꯗꯗꯤ
ꯑꯁ ꯑꯩ ꯉꯁꯤꯦ ꯀꯣꯛ ꯉꯥꯎꯒꯠꯂꯦ ꯑꯗꯨꯝ ꯉꯥꯎꯒꯠꯇꯕꯤꯗ ꯑꯗꯨꯝ ꯀꯩꯅꯣ ꯅꯈꯣꯟ ꯇꯥꯄꯤꯁꯤ ꯌꯦꯡꯉꯒ ꯂꯩꯕꯒꯤ ꯊꯣꯛꯄꯁꯨ ꯌꯥꯗꯕꯒꯤ ꯎꯝ ꯑꯩꯁꯤ ꯑꯩꯒꯤ ꯐꯃꯥꯡꯁꯤꯗꯅꯦ ꯃꯣꯏꯅ ꯉꯥꯡꯅꯩ ꯑꯩ ꯇꯕ ꯃ ꯇꯥꯏ ꯑꯗꯨꯒ ꯑꯩꯒꯤ ꯑꯩꯅ ꯃꯤꯠ ꯊꯛꯇꯅꯕꯅ ꯑꯩ ꯐꯤ ꯑꯃꯁꯨ ꯀꯨꯞꯄꯤ ꯑꯗꯤ ꯀꯨ ꯄꯂꯃꯁꯦ ꯍꯧꯖꯤꯛꯀꯥꯟꯗꯤ ꯃꯤ ꯃꯌꯨꯝ ꯆꯠꯅꯕꯁꯦ ꯀꯥꯡꯈꯟ ꯍꯥꯏꯗꯔ ꯍꯥꯏꯗꯔꯥ ꯆꯠꯅꯩꯗꯅ ꯑꯗꯨꯒꯤ ꯌꯦꯡꯉꯝꯗꯔꯥ ꯀꯩꯅꯣ ꯈꯛꯅꯦ ꯃꯥ ꯑꯩ ꯋꯥꯔꯤꯁꯨ ꯁꯥꯟꯅꯔꯤꯅꯦꯕ ꯑꯗꯨ ꯀꯥꯟꯗ ꯑꯩ ꯅꯨꯄꯥ ꯀꯟꯗ ꯑꯗꯨ ꯈꯪꯉꯦꯃ
ꯃꯥꯗꯨ ꯐꯖꯅ ꯎꯔꯝꯃꯔꯣꯏꯌꯦ
ꯎꯗꯕ ꯀꯇꯦꯂ ꯌꯦꯡ ꯌꯦ ꯌꯦꯡ ꯇꯧ ꯃ ꯆꯀ꯭ꯔ
ꯀꯩꯅꯣꯗꯁꯨ ꯐꯣꯟ ꯌꯥꯝ ꯇꯧꯔꯛꯑꯦ ꯍꯥꯏꯔꯕꯅꯦ ꯑꯕꯤꯛꯀꯤ ꯅꯠꯇꯕꯗꯨꯗꯁꯨ
ꯃꯥꯏ ꯀꯃꯥꯏꯅ ꯇꯧꯗꯣꯏꯅꯣ ꯉꯥꯡꯅꯗꯧꯕ ꯈꯔ ꯇꯥꯍꯜꯂꯒ ꯉꯥꯡꯅꯔꯒ ꯄꯤꯊꯣꯛꯈꯤꯕꯅꯗꯤ ꯐꯔꯦ ꯆꯀꯠ ꯆꯠꯀꯠ ꯇꯧꯗꯣꯏ ꯁꯔꯨꯛ
ꯑꯁ ꯉꯥꯡꯅꯗꯣꯏꯗꯨꯣ ꯅꯤꯕꯦꯝ ꯑꯗꯨꯗ ꯆꯠꯂꯒ ꯉꯥꯡꯅꯖꯗꯤ ꯐꯣꯟꯗ ꯉꯥꯡꯅ ꯌꯥꯔꯣꯏ
ꯎꯝ ꯆꯪꯉꯒ ꯇꯧꯕꯁꯤꯗ ꯑꯩ ꯊꯣꯛꯄ ꯌꯥꯗ꯭ꯔꯦ ꯍꯥꯏꯕ ꯀꯔꯤꯦꯝꯁꯦ ꯑꯩꯗꯤ ꯃꯈꯥꯗꯒ ꯂꯩꯕꯅꯤꯅ ꯍꯧꯖꯤ ꯆ ꯀꯔꯤ ꯆꯠꯈꯤꯕꯒ ꯑꯩ ꯏꯆꯤꯟ ꯏꯅꯥꯁꯤꯡꯗꯨ ꯎꯔꯛꯑꯦ ꯑꯗꯨꯒꯅꯤ ꯇꯧꯔꯛꯏꯁꯦ ꯈꯩ ꯍꯥꯏꯗꯤ
ꯑꯩꯈꯣꯏ ꯅꯥꯀꯟ ꯊꯪꯅꯕꯁꯤꯡꯁꯦ ꯌꯥꯝ ꯂꯥꯡꯉꯦ ꯃꯣꯏ ꯃꯔꯤ ꯃꯉꯥ ꯄꯨꯟꯁꯤꯜꯂꯒ
ꯀꯩꯩꯅꯣꯕ
ꯈꯪꯗꯦ ꯁꯨꯝ ꯋꯥꯔꯤ ꯇꯧꯉꯩ ꯑꯩꯅ ꯖꯔꯒꯥꯥꯔ ꯂꯣꯏꯔꯛꯈꯣꯏ
ꯅ ꯃꯥꯒ ꯅ ꯑꯪꯒ ꯈꯇꯔ ꯂꯩꯏꯁ
ꯂꯩꯌꯦ ꯏꯅꯥꯎꯄꯤ ꯅꯍꯥꯟ ꯊꯤꯜꯂꯨꯔꯦ
ꯃꯥꯒꯤ ꯂꯩꯐꯝꯗꯤ ꯑꯗꯨꯝ ꯍꯥꯟꯅꯩꯗꯣ
ꯎꯝ ꯂꯩꯐꯝꯗꯤ ꯍꯥꯟꯅꯩꯗꯨꯗ ꯂꯩꯔꯤꯑꯕꯀꯣ ꯑꯗꯨꯒ ꯀꯩꯅꯣ ꯇꯧꯒꯦ ꯀꯂꯧꯕ ꯎꯝ ꯃꯣꯏ ꯄꯩꯈꯥ ꯇꯥꯡ ꯇꯔꯥꯍꯨꯝꯗꯣꯏꯗꯣꯏꯅꯦꯕ ꯑꯗꯨ ꯂꯣꯏꯔꯒ ꯃꯊꯪ ꯍꯟꯇꯛ ꯊꯥ ꯂꯩꯔꯁꯨ ꯃꯊꯪ ꯊꯥꯗ ꯑꯩ ꯁꯤꯟꯗꯣꯛꯀꯦ ꯇꯧꯕ
ꯎꯝ ꯑꯗꯨ ꯑꯗꯨꯅꯗꯤ ꯐꯔꯦ ꯍꯥꯏꯗꯤ ꯑꯦꯛꯖꯥꯝ ꯇꯧꯑꯝꯗꯥꯏꯁꯤꯗ ꯃꯔꯥꯡ ꯃꯔꯥꯡ ꯇꯧꯔꯒꯀꯣ ꯂꯥꯏꯔꯤꯛ ꯄꯥꯕꯁꯨ ꯆꯪꯉꯣꯏꯕ
ꯑꯩꯅ ꯑꯗꯨ ꯍꯥꯏꯔꯦ ꯃꯥ ꯍꯥꯏꯅꯤꯀꯣ ꯄꯔꯤꯈꯥ ꯂꯩꯔꯁꯨ ꯀꯔꯤꯝ ꯃꯈꯥꯏꯗꯤ ꯑꯗꯨꯝ ꯍꯣꯡꯁꯤ ꯌꯦꯏ
ꯃꯥꯗꯤ ꯃꯥꯅꯗꯤ ꯈꯪꯗꯕ ꯑꯩꯈꯣꯏ ꯃꯐꯝ ꯑꯃ ꯆꯨꯁꯟꯗꯕ ꯅꯕ ꯍꯣꯠꯅꯕꯗ ꯃꯇꯝ ꯀꯨꯏꯅ ꯆꯪꯗ꯭ꯔꯅꯦ
ꯆꯪꯅꯤ ꯀꯥꯏꯗ ꯌꯨꯝꯗꯩ ꯍꯣꯁꯇꯦꯜ ꯍꯪꯀꯠ ꯍꯟꯒꯠꯆꯕ ꯁꯤꯕꯣ ꯍꯣꯁꯇꯦꯜ ꯂꯥꯛꯄꯗ ꯀꯩꯅꯣꯝ ꯇꯧꯋꯦ ꯍꯥꯏꯕ
ꯎꯝ